ꯇꯥꯕ꯭ꯔꯣ
ꯎꯝ ꯇꯥꯏ
ꯎꯝ ꯑꯩꯒꯤ ꯑꯩꯒꯤ ꯑꯣꯏꯔꯝꯕꯅꯦ
ꯎꯝ
ꯎꯝ ꯍꯧꯒꯠꯇ꯭ꯔꯤꯕ꯭ꯔꯣ
ꯍꯧꯒꯠ ꯍꯧꯒꯠꯇ꯭ꯔꯤꯕ ꯅꯠꯇꯦ ꯇꯨꯝꯕ ꯌꯥꯗꯕꯒꯤ ꯑꯗꯨꯝ ꯂꯩꯔꯝꯕꯅꯤ
ꯑꯣ ꯑꯁ ꯍꯧꯒꯤ ꯍꯧꯖꯤꯛ ꯑꯥ ꯕꯣꯠ ꯕꯣꯜ ꯌꯦꯡꯗ꯭ꯔꯗꯤ ꯍꯣꯏ ꯍꯖꯤꯛꯇꯤ ꯐꯖꯥꯅ ꯇꯨꯝꯔꯒ ꯂꯩꯕ
ꯎꯝ
ꯌꯥꯎ ꯌꯥꯕꯗꯤ ꯑꯩꯈꯣꯏꯗꯤ ꯌꯦꯡ ꯗꯅ ꯑꯗꯨꯗꯤ ꯑꯩꯈꯣꯏꯗꯤ ꯌꯥꯝꯅ ꯉꯥꯡꯟꯅ ꯍꯧꯒꯛꯇ꯭ꯔꯦ
ꯕꯣꯜ ꯌꯦꯡꯉꯦ ꯍꯥꯏꯔꯒ ꯂꯣꯏ ꯂꯣꯏ ꯍꯦꯛ ꯂꯣꯏꯕꯒ ꯇꯨꯝꯒꯦ ꯇꯧꯔꯒ ꯃꯩ ꯃꯨꯠꯀ ꯃꯨꯠꯄꯤꯕꯀꯣ ꯑꯩꯈꯣꯏꯁꯦ
ꯎꯝ
ꯑꯗꯨꯒꯤ ꯇꯨꯝꯕ ꯌꯥꯗꯕꯒꯤ ꯆꯥ ꯃꯨꯛꯀ ꯊꯛꯑꯦ ꯆꯥ ꯊꯛꯄꯗꯒꯤ ꯇꯨꯝꯕ ꯌꯥꯗꯦ ꯑꯩꯗꯒꯤ ꯑꯗꯨꯝ ꯉꯍꯥꯛ ꯉꯍꯥꯛ ꯇꯨꯝꯃꯒ ꯀꯩꯅꯣ ꯇꯧꯔꯛꯄ
ꯑꯩꯈꯣꯏ ꯈꯨꯟꯗ ꯍꯧꯖꯤꯛꯀꯤ ꯖꯣꯕ ꯀꯥ꯭ꯔꯟꯒꯤ ꯊꯕꯛ ꯀꯟꯅ ꯃꯤ ꯁꯨꯅꯩꯕꯀꯣ
ꯎꯝ
ꯑꯗꯨꯒꯤ ꯕꯦꯜ ꯌꯩꯕꯠ ꯃꯈꯣꯟꯗꯣ ꯇꯥꯕꯗꯒꯤ ꯑꯃꯨꯛꯀ ꯍꯧꯒꯠꯂꯒ ꯃꯤꯁꯤꯡꯁꯦ ꯍꯧꯒꯠꯅꯔꯕ꯭ꯔꯣ ꯍꯥꯏꯅ ꯌꯦꯡꯒꯦ ꯍꯥꯏꯔꯒ
ꯑꯗꯨ ꯅꯪ ꯅꯪꯒꯤ ꯃꯈꯣꯟ ꯐꯖꯅ ꯇꯧꯔꯤꯅꯦ
ꯑꯥ ꯍꯧꯖꯤꯛꯇꯤ ꯇꯥꯔꯕ꯭ꯔꯥ
ꯍꯣꯏ ꯍꯧꯖꯤꯛꯇꯤ ꯇꯥꯒꯔꯦ
ꯑꯣ
ꯍꯧꯖꯤꯛꯇꯤ ꯇꯥꯔꯦ ꯍꯥꯏꯕ ꯇꯥꯔꯦ
ꯎꯝ ꯑꯗꯣ ꯉꯁꯤ ꯀꯔꯤ ꯊꯕꯛ ꯇꯧꯗꯣꯏꯅꯣ
ꯉꯁꯤꯁꯦ ꯑꯃꯨꯛꯀ ꯆꯤꯡꯗ ꯀꯣꯏꯕ ꯆꯠꯀꯅꯤ ꯍꯧꯖꯤꯛ ꯍꯧꯖꯤꯛꯇꯤ ꯇꯝꯄꯥꯛꯇ ꯂꯩꯇꯕꯅꯤꯅ ꯆꯤꯡꯗ ꯂꯩꯕ ꯃꯇꯝꯗꯗꯤ ꯑꯅꯝꯕ ꯆꯤꯡꯗ ꯀꯣꯏꯕ ꯆꯠꯂꯦ
ꯎꯝ
ꯌꯨꯝꯗ ꯂꯩꯕꯁꯤ ꯑꯌꯥꯝꯕꯅ ꯆꯤꯡꯗ ꯆꯠꯂꯤ
ꯑꯥ
ꯆꯤꯡꯗ ꯆꯠꯂꯒꯅ ꯆꯥꯠ ꯅꯣꯡꯃ ꯅꯨꯡꯇꯤꯒꯤ ꯆꯠꯄꯅꯤꯅ ꯑꯗꯨꯝ ꯅꯨꯡꯉꯥꯏ ꯍꯧꯖꯤꯛꯀꯥꯟꯗꯤ ꯂꯧ ꯃꯇꯝꯅꯤꯅ ꯀꯣ ꯑꯗꯨꯒꯤ ꯑꯗꯨꯝ ꯆꯤꯡꯗ ꯆꯠ
ꯎꯝ ꯍꯣꯏꯅꯦ ꯎꯝ ꯅꯣꯏꯁꯨ ꯇꯕꯛ ꯑ ꯑꯥ ꯀꯩꯅꯣ ꯁꯤꯡꯒꯤ ꯑꯥ ꯏꯁꯤꯡꯒꯤ ꯇꯧꯕ꯭ꯔꯣ
ꯍꯣꯏ ꯆꯤꯡꯗ ꯇꯧꯕꯅꯦꯕ ꯆꯤꯡꯁꯨ ꯇꯧꯋꯦ ꯆꯤꯡꯗꯁꯨ ꯂꯧ ꯇꯧꯕ ꯇꯝꯄꯥꯛꯇꯁꯨ ꯇꯧꯕ ꯑꯈꯣꯏꯒꯤꯀꯣ ꯑꯅꯤꯃꯛꯅꯦꯕ ꯈꯣꯏꯗꯤ ꯑꯗꯨꯒꯤ ꯆꯤꯡꯗꯅ ꯀꯤꯍꯣꯝ ꯊꯥꯕ ꯑꯗꯨ ꯍꯧꯖꯤꯛ ꯍꯧꯖꯤꯛꯀꯥꯟꯁꯤ ꯃꯨꯟꯕ ꯇꯥꯏꯃꯤꯡꯅꯦꯅꯀꯣ ꯂꯧꯕ ꯌꯥꯔꯕ ꯇꯥꯏꯃꯤꯡ ꯑꯣꯏꯔꯦꯕ ꯀꯤꯍꯣꯝꯁꯦ ꯑꯗꯨꯅ ꯑꯗꯨ ꯃꯤꯅ ꯂꯧꯕ ꯂꯥꯛꯀꯦ ꯍꯥꯏꯅ ꯑꯗꯨꯝ ꯍꯪꯕꯅꯤꯅ ꯑꯥꯗ ꯑꯃ ꯁꯪꯗ꯭ꯔꯗꯤ ꯌꯥꯗ ꯃꯤ ꯑꯃ ꯑꯁ ꯉꯍꯥꯛ ꯂꯩꯔꯗꯤ ꯆꯠꯂꯅꯤ ꯑꯗ ꯑꯗ ꯆꯥꯛ ꯊꯣꯡꯉꯒ ꯆꯥꯕ
ꯅꯨꯡꯉꯥꯏꯕꯅꯤꯍꯦ ꯂꯧꯗ ꯆꯠꯂꯒ ꯊꯕꯛ ꯇꯧꯔꯒ ꯂꯧ ꯃꯛ ꯑ ꯃꯐꯝꯗ ꯑꯗꯨꯝ ꯆꯥꯛ ꯆꯔꯒ ꯆꯥꯛ ꯇꯨꯡꯂꯒ ꯆꯥꯕꯁꯦ
ꯎꯝ
ꯌꯥꯝ ꯍꯥꯎꯕꯅꯦ ꯅꯨꯡꯉꯥꯏꯕꯁꯨ ꯅꯨꯡꯉꯥꯏꯕꯅꯤ
ꯎꯝ ꯍꯧꯋꯦ ꯅꯨꯡꯉꯥꯏꯌꯦ ꯍꯣꯔꯦꯟ ꯃꯣꯏ ꯀꯔꯤ ꯍꯧꯖꯤꯛꯀꯤ ꯀꯤꯍꯣꯝ ꯂꯧꯕ ꯂꯥꯛꯄ ꯈꯣꯏꯗꯣ ꯑꯗ ꯂꯛꯀꯟ ꯂꯥꯛꯀꯗꯧꯕꯅꯤꯅ ꯑꯥꯗ ꯑꯣꯏꯅ ꯉꯥꯏꯔꯒ ꯂꯩꯕꯀꯣ
ꯑꯣ
ꯗꯨꯒ ꯀꯩꯅꯣ ꯈꯣꯏꯗꯣ ꯎꯆꯤ ꯈꯣꯏꯅ ꯍꯦꯛ ꯍꯦꯛꯁꯨ ꯆꯥꯕꯤꯕ ꯀꯤꯍꯣꯝ ꯍꯣꯏꯏꯁꯦ ꯑꯗꯨꯒꯤ ꯃꯤ ꯑꯃ ꯁꯪꯗ꯭ꯔꯗꯤ ꯌꯥꯗꯦꯕ ꯑꯗꯨꯒ ꯂꯝꯕꯤ ꯃꯅꯥꯛꯁꯨ ꯑꯣꯏꯕꯅꯤꯅ ꯃꯤ ꯆꯠꯄ ꯈꯣꯏꯗꯨꯅ ꯈꯛꯁꯤ ꯍꯦꯛ ꯍꯦꯛ ꯍꯦꯛꯂꯝꯃꯦꯕꯀꯣ ꯊꯣꯠ ꯂꯧꯎꯔꯝꯕ ꯑꯗꯨꯈꯣꯏꯗꯣ ꯀꯔꯤ ꯑꯩꯈꯣꯏ ꯂꯩꯇ꯭ꯔꯗꯤ ꯌꯥꯗꯦꯗꯅ ꯑꯗꯨꯒꯤ ꯂꯩꯔꯨꯒꯗꯧꯕꯅꯦꯕ
ꯎꯝ ꯅꯣꯏꯗꯤ ꯊꯕꯛ ꯌꯥꯝ ꯅꯨꯡꯉꯥꯏꯅ ꯇꯧꯔ ꯇꯧꯔꯕ ꯃꯥꯂꯦꯅꯦ
ꯎꯝ
ꯆꯦꯡꯗ ꯂꯩꯔꯒ ꯑꯁꯨꯃꯥꯏꯅ ꯇꯧꯕꯁꯦ ꯌꯥꯝ ꯅꯨꯡꯉꯥꯏꯕꯅꯦ ꯑꯩꯁꯨ ꯄꯥꯝꯖꯥꯕꯅꯦ
ꯎꯝ ꯇꯝꯄꯥꯛꯇ ꯂꯩꯕ꯭ꯔꯥ ꯆꯤꯡꯗ ꯂꯩꯕ꯭ꯔꯥ ꯅꯪꯗꯤ
ꯇꯥꯏꯀꯣ
ꯇꯥꯏ ꯇꯥꯏ ꯇꯝꯄꯥꯛꯇ ꯂꯩꯕ꯭ꯔꯥ ꯆꯤꯡꯗ ꯂꯩꯕ꯭ꯔꯥ
ꯆꯤꯡꯗꯣ ꯍꯥꯏꯒꯦꯔꯣ ꯇꯝꯄꯥꯛꯇ ꯍꯥꯏꯒꯦꯔꯣ ꯈꯪꯗꯦꯅꯦ
ꯑꯅꯤꯃꯛ ꯇꯟꯂꯦ ꯍꯥꯏꯕ ꯇꯥꯔꯦ
ꯑꯗꯨꯗꯤ ꯅꯣꯏ ꯂꯩꯕꯁꯤ ꯇꯝꯄꯥꯛꯇ ꯑꯣꯏꯕ꯭ꯔꯥ
ꯑꯩꯈꯣꯏ ꯆꯤꯡꯗ ꯍꯩ ꯅꯪ ꯈꯪꯉꯤꯗꯅ ꯇꯃꯦꯡꯂꯣꯡꯀꯣ
ꯎꯝ
ꯎꯝ ꯁꯤꯗ ꯂꯩꯕ ꯑꯩꯈꯣꯏꯗꯤ ꯑꯗꯨꯁꯨ ꯂꯧꯒꯤ ꯊꯕꯛꯁꯨ ꯇꯧꯌꯦꯕ
ꯎꯝ
ꯑ
ꯐꯩꯅꯤ
ꯀꯩꯅꯣ ꯆꯜꯂꯒ ꯁꯤꯡ ꯗ ꯆꯠꯂꯒ ꯊꯕꯛ ꯇꯧꯋꯦꯕ ꯑꯗꯨ ꯃꯤꯌꯨꯝꯗꯤ ꯑꯁꯤꯗ ꯂꯩꯕꯀꯣ
ꯎꯝ
ꯎꯝ
ꯁꯥꯏꯠꯔꯣꯝꯕꯩꯁꯨ ꯅꯨꯡꯉꯥꯏꯕꯅꯤ ꯍꯥꯏꯗꯤ ꯍꯥꯟꯅ ꯆꯠꯂꯝꯃꯦ
ꯎꯝ
ꯆꯠꯇ꯭ꯔꯕꯅꯤꯅ ꯈꯪꯗ꯭ꯔꯦꯀꯣ ꯂꯝꯕꯤꯁꯨ ꯅꯨꯡꯉꯥꯏ ꯀꯥꯟꯗꯤ ꯂꯝꯕꯤꯁꯨ ꯅꯨꯡꯉꯥꯏꯔꯕꯅꯤꯅ ꯑꯗꯨꯝ ꯅꯨꯡꯉꯥꯏꯔꯦ
ꯎꯝ ꯎꯝ ꯍꯣꯏꯅꯦ ꯅꯣꯏꯒꯤ ꯀꯤꯍꯣꯝꯗꯣ ꯌꯥꯝ ꯂꯩꯕꯖꯥꯔꯥ
ꯇꯨ ꯑꯦꯀꯔꯒꯤ ꯆꯥꯡꯗꯅꯦ ꯑꯩꯈꯣꯏ ꯀꯤꯍꯣꯝꯁꯦ
ꯎꯝ ꯑꯩ ꯑꯩꯈꯣꯏꯗꯤ ꯂꯧꯕ ꯅꯣꯏꯒꯤ ꯀꯤꯍꯣꯝ ꯂꯧꯕ ꯑꯩꯈꯣꯏ ꯉꯝꯃꯗ꯭ꯔꯣ ꯑꯩꯈꯣꯏ ꯃꯐꯝꯁꯦ
ꯂꯥꯛꯑ ꯅꯣꯏꯒꯤꯗꯨꯗꯤ ꯑꯩꯈꯣꯏ ꯑꯩꯈꯣꯏ ꯂꯩꯕ ꯖꯒꯥꯁꯤꯒꯗꯤ ꯌꯥꯝꯅ ꯂꯥꯞꯅꯔꯦ ꯎꯄꯥꯏ ꯂꯩꯇꯦ
ꯑꯥ
ꯕꯣꯗꯔ ꯑꯃꯒꯤ ꯕꯣꯗꯔ ꯑꯝ ꯎꯝ ꯂꯥꯞꯄꯅꯦ
ꯎꯝ ꯂꯥꯞꯂꯗꯤ ꯎꯄꯥꯏ ꯂꯩꯇꯦ ꯑꯗꯣ ꯅꯣꯏꯒꯤ ꯀꯤꯍꯣꯝꯗꯣ ꯆꯥꯅꯤꯡꯉꯦꯗ ꯑꯃꯔꯛꯇꯤ
ꯃꯊꯪ ꯊꯦꯡꯅꯕꯁꯨ ꯌꯥꯔꯣꯏ ꯍꯥꯏꯀꯥꯟꯗꯤ ꯈꯣꯏꯁꯨ ꯅꯣꯏꯁꯨ ꯊꯣꯛꯂꯛꯄꯗꯣ ꯂꯝꯕꯤꯗꯣ ꯈꯔ ꯗꯤꯁꯇꯞ ꯑꯦꯔꯤꯌꯥ ꯂꯩꯕꯅꯤꯅ
ꯍꯣꯏ ꯍꯣꯏ ꯑꯗꯨꯅꯦ
ꯑꯗꯨꯅ ꯎꯄꯥꯏ ꯂꯩ
ꯆꯠꯄ ꯆꯠꯄꯁꯨ ꯌꯥꯗꯦꯕ ꯍꯧꯖꯤꯛꯀꯥꯟꯁꯦ
ꯎꯝ ꯂꯥꯁ꯭ꯇꯇ ꯁꯦ
ꯑꯥ ꯀꯥꯟ ꯅꯨꯡꯉꯥꯏꯇꯦ ꯍꯥꯏꯕ ꯇꯥꯔꯦꯅ ꯀꯣꯏꯕ ꯂꯥꯡꯅꯤꯡꯕꯅꯦ ꯑ ꯀꯩꯅꯣꯗꯁꯨꯀꯣ ꯑꯩꯈꯣꯏ ꯀꯣꯏꯒꯦꯅꯥ ꯀꯜꯂꯨꯕꯅꯦ ꯑꯗꯣ ꯍꯧꯖꯤꯛꯀꯥꯟ ꯇꯝ ꯐꯠꯇꯕꯒꯤ ꯅꯨꯡꯁꯨꯨꯕ ꯅꯣꯡ ꯆꯨꯕꯁꯨ ꯌꯥꯝ ꯀꯟꯂꯦꯗꯅ ꯑꯗꯨꯒꯤ ꯆꯠꯄ ꯌꯥꯗꯕ
ꯑꯗꯨ ꯅꯣꯏ ꯁꯥꯏꯠ ꯂꯣꯝꯗꯗꯤ ꯂꯧꯗꯤ ꯀꯃꯥꯏꯅ ꯇꯧꯔꯒꯦ ꯇꯥꯕ꯭ꯔꯥ
ꯍꯣꯏ ꯇꯥꯏ
ꯅꯣꯏ ꯁꯥꯏꯠꯇꯗꯤ ꯂꯧꯗꯤ ꯑꯗꯨꯝ ꯊꯥꯕ ꯂꯣꯏꯔꯕ꯭ꯔꯥ ꯇꯧꯕ꯫
ꯎꯝ ꯑꯩꯈꯣꯏꯁꯤꯡꯒꯤ ꯂꯧ ꯇꯧꯕꯅꯤꯅ ꯂꯣꯏꯕꯥ꯫ ꯂꯩꯇꯦ꯫
ꯍꯣꯏꯅ ꯆꯤꯡꯒꯤ ꯂꯧ ꯇꯧꯕꯗꯤ ꯂꯣꯏꯕꯥꯛ ꯂꯩꯇꯦ ꯅ ꯀꯩꯅꯣ ꯈꯣꯏ꯫ ꯅꯥꯄꯤ ꯊꯣꯛꯀꯅꯤ ꯂꯧꯊꯣꯛꯀꯅꯤ ꯍꯥꯏꯗꯤ꯫ ꯆꯤꯡꯗ ꯂꯥꯎ ꯇꯧꯕꯁꯤ ꯐꯥꯎꯗꯤ ꯍꯧꯖꯤꯛꯀꯤ ꯂꯧꯗ ꯐꯥꯎꯗꯤ ꯂꯣꯏꯅ ꯍꯥꯞꯄ ꯂꯣꯏꯅꯔꯦꯀꯣ꯫
ꯎꯝ
ꯂ‌ꯣꯏꯕꯁꯨ ꯇꯥꯏꯃꯤꯡ ꯂꯣꯏꯕꯒꯤ ꯇꯥꯏꯃꯤꯡꯁꯨ ꯑꯣꯏꯗꯤ ꯑꯣꯏꯔꯦ
ꯎꯝ ꯍꯣꯏ
ꯑꯩꯈꯣꯏꯒꯤꯗꯤ ꯊꯥꯎ ꯇꯧꯕꯁꯤꯅ ꯇꯝꯄꯥꯛꯇ ꯇꯧꯕ ꯀꯣ
ꯎꯝ
ꯑꯗꯨꯒ ꯌꯦꯟꯁꯥꯡ ꯑꯦꯟꯁꯥꯡ ꯌꯦꯟꯁꯥꯡ ꯈꯣꯏ ꯊꯥꯕꯁꯤꯅ ꯆꯤꯡꯗ ꯊꯥꯕꯅꯤꯅ ꯑꯩꯈꯣꯏꯒꯤꯗꯤ ꯈꯪꯗꯔꯦ ꯀꯔꯤ ꯍꯥꯏꯒꯅꯤ꯫
ꯎꯝ꯫
ꯑꯌꯥꯝꯕꯅꯁꯨ ꯎꯝ꯫
ꯎꯝ ꯌꯥꯝ ꯐꯩ ꯅꯣꯏꯗꯤ꯫
ꯌꯥꯝꯕ ꯍꯣꯏ꯫ ꯑꯌꯥꯝꯕꯅꯗꯤ ꯍꯥꯞꯅꯈ꯭ꯔꯦ ꯑꯗꯨ ꯆꯤꯡꯗꯁꯨ ꯇꯧꯕꯁꯨ ꯂꯩꯌꯦ ꯂꯧꯗꯨ꯫
ꯑꯣ ꯑꯁ꯫ ꯆꯤꯡꯗ ꯇꯧꯕꯁꯨ ꯌꯥꯝ ꯅꯨꯡꯉꯥꯏꯕꯅꯤꯍ‌ꯦ ꯏꯁꯤꯡꯒꯤꯁꯨ ꯅꯨꯡꯉꯥꯏꯌꯦ ꯑꯗꯨꯁꯨ ꯀꯣ꯫ ꯍꯦꯟꯅ ꯅꯨꯡꯉꯥꯏꯕꯗꯤ ꯁꯤꯡꯗ ꯇꯧꯕꯅ ꯍꯦꯟꯅ ꯅꯨꯡꯉꯥꯏꯕ꯫
ꯎꯝ꯫
ꯂꯣꯏꯅꯃꯛ ꯇꯥꯕ ꯌꯥꯏꯕ ꯑꯗꯨ ꯆꯥꯅꯕꯁꯨ ꯑꯗꯨꯝ ꯐꯪꯉꯦꯕꯀꯣ꯫
ꯎꯝ꯫
ꯆꯤꯡꯒꯤ ꯂꯧꯗꯤ꯫ ꯑꯗꯨ ꯅꯣꯏ꯫ ꯑꯥ ꯆꯍꯤ ꯑꯃ ꯂꯧ꯫ ꯆꯤꯡꯗ ꯇꯧꯕ ꯂꯧꯒꯤ ꯀꯌꯥ ꯀꯌꯥꯒꯨꯝꯕ ꯂꯥꯛ ꯂꯥꯛꯄ꯭ꯔꯣ꯫
ꯑꯩꯈꯣꯏꯒꯤꯗꯤ꫰꫰ ꯕꯦꯛꯁꯤ ꯕꯦꯛꯇ ꯆꯠꯂꯦꯕꯀꯣ ꯈ꯭ꯋꯥꯏꯔꯣꯝꯗꯗꯤꯀꯣ꯫
ꯎꯝ꯫
ꯐꯤꯐꯇꯤ ꯀꯦꯖꯤ ꯆꯟꯕ ꯕꯦꯛꯇꯨꯗ ꯆꯠꯂꯦ ꯑꯗꯨꯅ꯫ ꯂꯧ ꯑꯃꯗ ꯋꯥꯟ ꯐꯤꯐꯇꯤ꯫ ꯋꯥꯟ ꯑꯦꯠꯇꯤ ꯒ ꯑꯗꯨꯝ ꯂꯧꯅꯩ ꯑꯩꯈꯣꯏꯗꯤ꯫
ꯑꯣ ꯌꯥꯝꯃꯤꯅꯦ ꯑꯗꯨꯗꯤ꯫
ꯎꯝ꯫
ꯑꯈꯣꯏ꯫ ꯇꯧꯅꯤꯡꯕ ꯊꯕꯛ ꯇꯧꯅꯤꯡꯕ ꯃꯤ ꯌꯥꯝꯗꯕꯅꯤꯅ ꯑꯩꯈꯣꯏꯗꯤ꯫ ꯍꯟꯗꯔꯦꯠ ꯒꯨꯝꯕꯁꯨ ꯁꯨꯗꯦ꯫
ꯕꯨꯏ꯫ ꯍꯣꯏ ꯑꯩꯈꯣꯏꯗꯤ ꯍꯟꯗ꯭ꯔꯦꯠ ꯁꯨꯗꯦ ꯍꯥꯏꯕ ꯈꯛꯇꯅꯦ ꯫ ꯍꯥꯟꯅꯗꯤꯀꯣ꯫ ꯗꯤꯟ ꯗꯤꯟꯗꯣ ꯗꯔꯝ ꯃꯆꯥꯗꯣ ꯗꯤꯟꯗꯣ꯫ ꯑꯗꯨꯗ ꯑꯣꯟꯅꯔꯝꯃꯦ ꯑꯩꯈꯣꯏꯗꯤ꯫ ꯍꯧꯖꯤꯛꯇꯤ꯫ ꯑꯗꯨꯗ ꯑꯣꯟꯕꯗꯣ ꯌꯥꯝꯅ ꯀꯨꯏꯌꯦ ꯍꯥꯏꯗꯅ ꯍꯥꯏꯕꯒꯤ ꯗꯥꯏꯔꯦꯛ꯫ ꯐꯤꯐꯇꯤ ꯀꯦ ꯖꯤ ꯆꯟꯕ ꯕꯦꯛꯇꯨꯗ ꯍꯥꯞꯄꯒ ꯇꯧꯈ꯭ꯔꯕꯅꯦꯕ
ꯍꯣꯏꯅꯦ ꯑꯗꯨꯅꯦ ꯀꯣꯏꯗꯦ ꯁꯚꯦꯟꯇꯤ ꯑꯩꯠꯇꯤꯒꯨꯝꯗ ꯂꯥꯛꯄꯅ ꯌꯥꯝꯃꯦ ꯍꯥꯏꯕ ꯇꯥ ꯃꯤꯇꯕ ꯇꯧꯔꯁꯨ ꯃꯤ ꯑꯅꯤ ꯀꯛ ꯀ ꯇꯧꯕꯒꯤꯀꯣ
ꯎꯝ
ꯀꯌꯥꯅ ꯑꯗꯨ ꯅꯪꯗꯤ ꯍꯣꯔꯦꯟꯗꯤ ꯕꯤꯖꯤ ꯇꯧꯅꯤꯗꯅ
ꯎ ꯕꯤꯖꯤ ꯇꯧ ꯑꯥ ꯆꯤꯡꯗ ꯆꯠꯀꯅꯤ ꯍꯥꯏꯕ ꯈꯛꯇꯅꯤꯕꯀꯣ
ꯎꯝ
ꯑꯗ ꯊꯕꯛ ꯇꯧꯅꯉꯥꯏꯒꯤ ꯃꯤ ꯑꯗꯨꯝ ꯂꯥꯛꯀꯅꯦꯕ꯫ ꯃꯣꯏ ꯃꯤ ꯃꯤ ꯑꯍꯨꯝꯃꯨꯛꯀ ꯂꯥꯛꯇꯅꯤꯕ꯫
ꯎꯝ ꯚꯤꯖꯤ ꯇꯧꯗ꯭ꯔꯗꯤ ꯀꯣ ꯇꯧꯔꯛꯀꯦ ꯍꯧꯔꯦꯟ꯫
ꯍꯣꯏ ꯇꯧꯔꯛꯑꯣ꯫
ꯑꯩꯒꯤꯗꯤ ꯌꯥꯝ ꯂꯩꯔꯦ ꯂꯣꯏꯁꯟꯕ ꯉꯝꯃꯔꯣꯏ ꯑꯩꯗꯤ꫰꫰
ꯎꯝ꯫
ꯑꯗꯨꯅꯦ ꯋꯥꯆꯣꯏ ꯄꯥꯠꯇꯕꯩꯅꯤꯅ ꯑꯗꯣ꯫ ꯑꯗꯨꯝ ꯇꯧꯅꯤꯡꯕ ꯃꯇꯝꯗ ꯇꯧꯕ ꯌꯥꯗꯦꯕ ꯑꯩꯒꯤꯁꯦ꯫
ꯑꯥ꯫
ꯍꯥꯏꯗꯤ ꯑꯌꯨꯛꯇ ꯑꯗꯨꯝ ꯅꯦꯋꯥꯛ ꯐꯥꯏ
ꯎꯝ ꯍꯣꯏ ꯑꯥ ꯂꯣꯏꯅ ꯃꯛ ꯃꯤ ꯍꯧꯒꯠꯈ꯭ꯔꯕ ꯃꯇꯝꯗꯗꯤ ꯑꯃꯨꯛꯀ ꯑꯩꯒꯤꯅꯤꯋꯥꯛꯇꯣ ꯑꯃꯨꯛ ꯀꯞꯄ ꯂꯣꯏꯕ ꯑꯃꯨꯛꯀꯠꯆꯗꯣꯏꯅꯤ ꯑꯗꯨꯒꯤ ꯌꯥꯝ ꯋꯥꯕꯅꯦ ꯃꯄꯥꯟ ꯊꯣꯛꯂꯒ ꯂꯩꯕ꯭ꯔꯒ ꯌꯨꯝꯒꯤ ꯃꯛ ꯎ ꯃꯄꯜꯗ ꯑꯗꯨꯝ ꯂꯩꯕ꯭ꯔꯒ ꯋꯥꯔꯤ ꯁꯅꯥ